ꯍꯜꯂꯣ ꯇꯥꯏ ꯇꯥꯏ ꯀꯩꯗꯧꯔꯝꯃꯤꯅꯣ
ꯑ ꯁꯨꯝ ꯂꯩꯔꯝꯃꯤꯗ
ꯅꯨꯡꯗꯥꯡꯗꯤ ꯀꯩ ꯊꯣꯡꯉꯣ ꯍꯥꯏꯔꯝꯃꯒꯦ
ꯈꯪꯗꯧ ꯊꯣꯡꯅꯤꯡ ꯕꯗꯣ ꯊꯣꯡꯖꯔꯁꯅꯨꯗ
ꯑꯦ ꯆꯅꯤꯡꯕ ꯑꯃ ꯁꯤꯖꯦ ꯊꯣꯡꯉꯝꯃꯣ ꯀꯥꯏ ꯍꯥꯏꯔꯝꯃꯨꯗꯅ
ꯑꯦ ꯍꯥꯏꯗꯦꯗ ꯃꯣꯏꯅ ꯊꯣꯡꯅꯤꯡꯕ ꯖꯒꯥ ꯊꯣꯡꯖꯔꯝꯖꯅꯨ ꯑꯩ ꯑꯍꯥꯎ ꯑꯍꯥꯎ ꯍꯥꯎꯕ ꯍꯥꯎꯇꯕ ꯅꯣꯡꯃꯒꯤ ꯑꯥ
ꯑꯗꯨ ꯆꯅꯤ ꯍꯧꯖꯤꯛꯀꯤꯗꯣ ꯀꯦꯔꯣ ꯀꯩꯅꯣ ꯍꯧꯖꯤꯛꯀꯤꯗꯣ ꯀꯦ ꯔꯣ
ꯀꯦꯅꯦ
ꯑꯩꯗꯤ ꯃꯥ ꯌꯦꯡꯕꯗ ꯃꯥꯏ ꯄꯨꯡ ꯋꯥꯎ ꯋꯥꯎꯕꯒꯨꯝ ꯀꯅꯥꯅꯣ ꯃꯁꯛ ꯈꯪꯒꯨꯝ ꯇꯧꯔꯤꯗ
ꯀꯦꯒꯤ ꯑꯦꯁꯅꯦ
ꯑꯣ ꯑꯗꯨꯅꯦ ꯍꯥꯏꯁꯦ ꯑꯗ ꯃꯁꯛꯇꯣ ꯃꯥꯛꯁ ꯑꯗꯨꯝ ꯎꯞ ꯂꯩꯕꯅꯤꯅꯕ
ꯎꯝ ꯀꯦꯒꯤ ꯑꯦꯁ ꯅꯦꯕ ꯑꯗꯣ
ꯎꯝ
ꯑꯗꯨꯗ ꯍꯥꯞꯄ ꯆꯠꯈꯤꯗꯣ
ꯑꯥ
ꯑꯗꯨꯗ ꯍꯥꯞꯄꯦ ꯆꯠ ꯆꯠꯈꯤꯗꯣ
ꯑꯣ
ꯀꯦꯒꯤ ꯑꯦꯁꯅꯦꯕ
ꯑꯣ ꯃꯥ ꯌꯨ ꯀꯣ ꯀꯩꯅꯣ ꯌꯨꯠ ꯇꯨꯞꯀꯤ ꯍꯥꯡꯉꯤ ꯍꯥꯏꯕꯅꯦ ꯂꯧ ꯇꯪꯈꯥꯏ ꯆꯥꯕꯤ ꯍꯥꯏꯗ ꯑꯗꯨꯗꯤ ꯀꯥꯟ ꯐꯧꯕꯣꯠ ꯑꯥ ꯀꯩꯅꯣ ꯂꯧꯁꯥꯟ ꯎꯏꯌꯦ ꯀ ꯀꯥꯏꯅ ꯀꯩꯅꯣ ꯇꯧꯗ꯭ꯔꯀꯥꯟꯖꯤꯗꯕ
ꯍꯧꯖꯤꯛ ꯀꯥꯟꯅꯕ ꯍꯥꯏꯕꯨ ꯀꯥꯟꯅꯕ ꯍꯥꯏꯕꯨ ꯑꯩꯅ ꯆꯍꯤ ꯑꯍꯨꯝ ꯎꯏꯌꯦꯕꯀꯣ ꯂꯧ ꯑꯃ ꯀꯔꯤ ꯍꯥꯏꯇꯥꯔꯦꯅꯦ ꯁꯪꯒꯝ ꯑꯍꯨꯝ ꯎꯏꯌꯦꯕ ꯑꯩꯈꯣꯏ ꯃꯥꯝꯃꯥꯒꯤ ꯁꯪꯒꯝ ꯆꯍꯤ ꯑꯍꯨꯝꯗꯨꯒ ꯎꯕꯗꯨꯒ ꯏꯁꯤꯡꯅ ꯑꯅꯤꯔꯛ ꯍꯥꯠꯂꯦ ꯑꯃꯈꯛ ꯂꯣꯏꯑꯦ ꯗꯥꯎ ꯌꯥꯕ ꯋꯥ
ꯑꯩꯈꯣꯏ ꯆꯍꯤ ꯑꯍꯨꯝ ꯁꯨꯔꯦ ꯂꯣꯛꯇ꯭ꯔꯤꯁꯦ ꯌꯥ ꯍꯟꯗꯛꯇꯤ ꯑꯩ ꯌꯥꯎꯗ꯭ꯔꯦ ꯃꯃꯥꯡꯒꯤꯗꯤ ꯏꯁꯤꯡ ꯊꯨꯝꯕ ꯌꯥꯎꯔꯦ ꯃꯍꯥꯡ ꯆꯍꯤ ꯑꯍꯨꯝ ꯁꯨꯔꯑꯦꯕ ꯑꯗ ꯂꯣꯛꯈꯤꯗ꯭ꯔꯤꯗꯣ ꯍꯟꯗꯛꯁꯨ ꯑꯃꯨꯛ ꯎꯅꯦꯅ ꯇꯧꯔꯦ ꯑꯩ ꯌꯥꯎꯖꯔꯔꯣꯏꯗꯤ ꯋꯥꯜꯂ ꯆꯥꯖꯔꯒꯦ ꯎ
ꯍꯨꯟꯕ ꯈꯣꯠꯄꯒꯤ ꯑꯗꯨ ꯑꯗꯨ ꯈꯣꯏꯕꯒꯤꯟꯇꯔꯦ ꯑꯦ ꯑꯩꯗꯤ ꯌꯥꯎꯖꯔꯔꯣꯏ ꯑꯩꯗꯤ ꯑꯩꯈꯣꯏꯕꯥꯅ ꯎꯕꯅꯦ ꯎꯕꯕꯨꯗꯤ
ꯇꯨ ꯊꯥꯎꯖꯟ ꯐꯤꯐꯇꯤꯟꯒꯤ ꯏꯁꯤꯡ ꯆꯥꯎꯕꯒꯤꯗꯣ ꯑꯗꯨꯗ ꯂꯧꯁꯦ ꯄꯨꯔꯥ ꯍꯥꯠꯈ꯭ꯔꯦꯕ ꯑꯗꯨꯗꯩ ꯍꯥꯠꯄꯒꯤ ꯃꯊꯛꯇꯗ ꯑꯩꯅ ꯁꯥꯎꯅꯤ ꯐꯥꯎꯗꯤꯁꯦ ꯐꯥꯎꯗꯤ ꯈꯔ ꯂꯩꯍꯧꯕ ꯍꯥꯟꯅ ꯇꯤꯡꯉꯒꯗꯤ ꯃ ꯃ ꯃꯥꯇꯣꯟꯗ ꯁꯥꯡꯉꯒ ꯑꯨꯝ ꯐꯧꯗꯣꯛꯑ ꯊꯝꯕꯗꯣ ꯑꯗꯣ ꯊꯝꯕꯕꯁꯤ ꯑꯩꯅ ꯑꯩꯅ ꯑꯁ ꯈꯣꯏꯔꯣꯝꯒꯤꯗꯤ ꯑꯃꯨꯛ ꯐꯣꯂꯤꯟꯅ ꯂꯣꯏꯅ ꯍ ꯁꯥꯠꯆꯜꯂꯦꯕ ꯍꯦꯛꯇ
ꯂꯩꯉꯣꯏ ꯂꯩ ꯑꯥ ꯀꯩꯅꯣꯒꯤ ꯇꯨꯔꯦꯟꯗꯒꯤ
ꯑꯥ ꯏꯁꯤꯡ ꯆꯥꯎꯅ ꯂꯥꯛꯑꯒ ꯐꯣꯂꯤ ꯌꯥꯎꯔ ꯌꯥꯎꯔ ꯂꯥꯛꯄꯅꯤꯅ ꯍꯥꯖꯜꯂꯦꯕ ꯑꯗ ꯃꯠ ꯊꯛꯇꯨꯒ ꯑꯩꯅ ꯍꯨꯟꯖꯟꯕꯅꯦꯕ ꯂꯣ ꯂ ꯂꯧꯔꯒ ꯍꯨꯟꯖꯜꯂꯒ ꯑꯗꯨꯗ ꯁꯪꯒꯝ ꯑꯍꯨꯝꯗꯨꯒ ꯐꯕꯣꯠ ꯀꯨꯟꯊ꯭ꯔꯥꯃꯨꯛ ꯊꯣꯛꯑꯦ ꯑꯗꯨ ꯑꯗꯨꯗꯗꯤ ꯑꯩꯈꯣꯏ ꯃꯥ ꯍꯥ ꯅꯠꯇꯦ ꯍꯨ ꯍꯨꯟ ꯐꯧ ꯑꯣꯏꯅ ꯍꯨꯟꯖꯜꯂꯤꯅꯦ ꯑꯥ ꯍꯨꯟꯖꯜꯂꯒ ꯑꯗꯨꯗ ꯀꯨꯟꯊ꯭ꯔꯥꯃꯨꯛ ꯊꯣꯛꯑꯦ ꯑꯩꯈꯣꯏ ꯃꯥꯃ ꯑꯩꯈꯣꯏꯗꯤ ꯃꯥꯝꯃꯅꯦꯕ ꯂꯧꯗ꯭ꯔꯦ ꯂꯧꯗ꯭ꯔꯝꯅꯤꯅ ꯃꯥ ꯍꯥꯏꯗꯤ ꯑꯩꯈꯣꯏ ꯃꯔꯤꯗ ꯊꯣꯛꯅ ꯕꯅꯤꯅ ꯂꯧꯗ꯭ꯔꯦꯕ ꯑꯗꯨ ꯀꯨꯟ ꯀꯨ ꯊ꯭ꯔꯥꯗꯨ ꯃꯣ ꯑꯩꯅ ꯍꯥꯞꯄꯦ ꯑꯗꯨꯒ ꯑꯑꯣꯟꯕ ꯑꯣꯜꯂꯛꯄ ꯆꯍꯤꯗꯨꯃꯨꯛ ꯑꯗꯨꯏ ꯑꯃꯨꯛ ꯑꯃꯨꯛꯀꯁꯨ ꯏꯁꯤꯡꯁꯦ ꯍꯥꯖꯤꯜꯂꯒ ꯌꯥꯝ ꯊꯣꯛꯇ꯭ꯔꯦꯅꯦ ꯍꯥ ꯑꯗꯨꯅ ꯄꯨꯔꯥ ꯐꯧ ꯁꯥꯠꯂꯝꯗꯥꯏꯒꯤ ꯄꯣꯝꯃꯛꯄꯩ ꯇꯟꯖꯥꯗꯣ ꯑꯗꯨꯗ ꯏ ꯍꯤ ꯏꯁꯤꯡꯅ ꯅꯩꯍꯠꯂ ꯍꯥꯔꯦ ꯑꯗꯨꯗꯅ ꯐꯧꯕꯣꯠ ꯀꯨꯟꯃꯨꯛꯇꯪ ꯊꯣꯛꯏ ꯑꯗꯨꯁꯨ ꯂꯧꯗ꯭ꯔꯦ ꯑꯗ ꯑꯑꯣꯟꯕꯒꯤ ꯆꯥ ꯆꯍꯤꯗꯅ ꯑꯃꯨꯛ ꯑꯣꯜꯂꯒ ꯑꯗꯨꯗꯒꯤ ꯑꯗꯨꯗꯒꯤ ꯑꯗꯨꯗꯤ ꯐꯧꯕꯣꯠ ꯃꯔꯐꯨ ꯅꯥꯏꯟꯇꯤ ꯑꯗꯨꯃꯥꯏꯟ ꯊꯣꯛꯑꯦ ꯑꯗꯨ ꯖꯦꯟꯅꯔꯦ ꯖꯦꯟ ꯇꯈꯥꯏ ꯇꯈꯥꯏ ꯌꯦꯅ ꯍꯥ
ꯍꯣꯏ
ꯌꯥꯝ ꯊꯣꯛꯏꯅ ꯑꯗꯨꯗꯤ ꯐꯧꯕꯣꯠ ꯍꯥꯏꯁꯦ ꯕꯣ ꯕꯣꯔꯥ ꯄꯤ ꯀꯩꯅꯣ ꯄꯣꯝ ꯆꯟꯕꯗꯨꯔꯣ
ꯑꯥꯝ ꯄꯣꯝ ꯅꯠꯇꯦ ꯕꯣꯔꯥ ꯎꯝ ꯇꯤꯟ ꯃ ꯃ ꯃꯉꯥ ꯃꯉꯥ ꯆꯟꯕꯗꯣ
ꯑꯣ
ꯇꯤꯟ ꯃꯉꯥ ꯃꯉꯥꯅꯦꯕ
ꯑꯣ ꯇ꯭ꯔꯃꯣꯏ ꯀꯩꯅꯣꯒꯤ ꯕꯦꯛꯈꯥꯏ ꯑꯍꯨꯝꯅ ꯄꯣꯝ ꯆꯟꯕ ꯑꯅꯤ ꯅꯠꯇ꯭ꯔꯣ
ꯄꯣꯝ ꯆꯟꯕ ꯍꯥꯏꯁꯦ ꯀꯔꯝꯕ ꯄꯣꯝ ꯄꯣꯝꯅꯣ ꯈꯪꯗ꯭ꯔꯦꯗ ꯕꯣꯔꯥ ꯕꯣꯔꯥꯗ ꯂꯩ ꯗꯤ ꯕꯣꯔꯥꯁꯤ ꯒ꯭ꯌꯥꯟꯃꯤ ꯊꯣꯛꯈ꯭ꯔ ꯑꯣ ꯍꯥꯟꯅꯒꯤ ꯆꯤꯛ ꯆꯤꯛ ꯂꯥꯎꯕ ꯑꯩꯈꯣꯏ ꯑꯩꯈꯣꯏꯅ ꯇꯤꯟ ꯃꯉꯥꯥꯁꯦ ꯕꯣꯔꯥ ꯑꯃꯅꯤꯅꯦ ꯆ ꯆꯧꯔꯥꯛꯄ ꯄꯥꯕꯗ
ꯄꯨꯗꯤ ꯌꯦꯟ ꯃꯆꯤꯟꯖꯥꯡ ꯂꯣꯏ ꯁꯤꯟꯅꯔꯦꯗꯅ ꯑꯅꯝꯕꯅ
ꯑꯥ
ꯌꯦꯝ ꯃꯆꯥꯒꯤ ꯕꯣꯔꯥꯗꯣ ꯍꯥꯟꯅꯗꯤ ꯄꯣꯝ ꯆꯟꯕꯗꯨꯗꯤ ꯕꯣꯔꯥ ꯑꯍꯨꯝꯅ ꯄꯦꯈꯥꯏ ꯕꯣꯔꯥ ꯑꯑꯦ ꯕꯦꯞ ꯀꯌꯥꯅꯣ ꯄꯦ ꯄꯦꯈꯥꯏ ꯑꯍꯨꯝꯅ ꯄꯣꯝ ꯆꯟꯕꯗꯣ ꯑꯅꯤ ꯊꯣꯛꯄꯅꯦ
ꯇꯤꯟ ꯃꯉꯥꯅ ꯑꯅꯝꯕ ꯇꯧꯔꯦꯕ ꯇꯤꯟ ꯃꯉꯥ ꯇꯧꯕꯁꯤꯒ ꯏꯃꯔ ꯐꯨꯟ ꯅꯥꯏꯟꯇꯤ ꯐꯥꯏꯚ ꯒꯥꯏꯟ ꯊꯣꯛꯑꯦ ꯍꯥꯏꯗꯤ ꯑꯩꯒꯤꯗꯤ ꯏꯁꯤꯡꯗꯨꯗꯤ ꯋꯥꯗꯦꯕ ꯋꯥꯗꯦ ꯍꯥꯏꯕꯩ ꯃꯔꯝꯗꯤ ꯇꯁꯦꯡꯅ ꯍꯥꯏꯔꯕꯗ ꯑꯩꯈꯣꯏꯒꯤ ꯑꯥ ꯏꯊꯣꯡ ꯏꯊꯣꯡꯖꯦ
ꯑꯣ
ꯇꯨꯔꯦꯟ ꯗꯨꯒ ꯅꯛꯅꯕ꯭ꯔꯥꯕ
ꯑꯥ
ꯑꯗꯨꯇꯥꯔꯗꯤ ꯑꯗꯨꯝ ꯏꯁꯤꯡ ꯆꯥꯎꯗ꯭ꯔꯒꯗꯤ ꯂꯧ ꯐꯕꯩ ꯃꯑꯣꯡꯅꯤꯅꯦ
ꯏꯁ ꯐꯩꯌꯦ ꯍꯥꯏꯗꯤ ꯃꯌꯥꯝ ꯀꯨ ꯀꯨꯠꯄꯅꯦ ꯃꯌꯥꯝꯒꯤ ꯃ ꯃ ꯃꯆꯨꯝꯗꯣ
ꯍꯥꯔ ꯀꯌꯥ ꯆꯥꯏ ꯆꯥꯏꯅꯗꯦꯕ ꯃꯁꯥꯒꯤ ꯂꯩꯍꯥꯎ ꯁꯨꯝ ꯂꯩ ꯑꯗꯣ ꯐꯩꯗꯣꯝ ꯑꯃꯈꯛꯇꯪ ꯇꯦꯝꯃꯦ ꯇꯦꯝꯃ ꯃꯇꯨꯡꯗ ꯑꯗꯨꯈꯛ ꯂꯩꯍꯥꯎ ꯇꯦꯝꯈ꯭ꯔꯕꯅꯤꯅ ꯑꯇꯣꯡꯕ ꯇꯦꯝꯊꯔꯛꯄꯅꯤꯅ ꯈꯤꯇꯪꯗꯤ ꯋꯥꯠꯂꯤꯀꯣ ꯀꯣ ꯍꯣꯏꯕ ꯑꯗꯨꯃꯛ ꯉꯥꯏꯔꯦ ꯑꯇꯩꯗꯤ ꯂꯣꯏꯅ ꯐꯩ ꯑꯗꯣ ꯑꯇꯩ ꯐꯩꯗꯣꯝ ꯍꯔ ꯆꯥꯏꯗꯦꯗꯤ ꯃꯌꯥꯝ
ꯈꯪꯗꯦ ꯃꯣꯏꯁꯦ ꯀꯩ ꯁꯦꯝꯃꯛꯀꯗꯣꯏꯅꯣ
ꯑꯗꯨꯅ ꯒ꯭ꯌꯥꯟ ꯃꯌꯥꯦꯟ ꯇꯥꯗꯕ ꯖꯥꯠꯅꯤꯗ ꯑꯁ ꯑꯩ ꯇꯪꯪꯈꯥꯏ ꯆꯕꯤ ꯂꯧꯁꯨ ꯎꯔꯣꯏ ꯎꯗꯕꯅꯤ ꯀꯥꯟꯅꯗꯦꯅ ꯑꯗꯨꯗꯒꯤ ꯃꯣꯏꯒꯤ ꯇꯪꯈꯥꯏ ꯆꯥꯕꯤꯈꯥꯏꯁꯦ ꯅꯨꯡꯉꯥꯏꯕ ꯊꯕꯛ ꯀ ꯅꯠꯇꯦꯗ ꯊꯕꯛꯅꯤ ꯀꯥꯏꯅ ꯂꯧ ꯈꯥꯎꯕꯗꯒꯤꯅ ꯍꯨꯟꯕꯗꯒꯤꯅ ꯎꯕꯕꯨ ꯂꯣꯏꯕꯕꯨꯥꯎꯒꯨꯝ ꯇꯧꯗꯅ ꯂꯩꯗꯣꯏꯅꯤ ꯑꯗꯨꯗꯒꯤ ꯐꯔꯛ ꯇꯥꯕ ꯊꯕꯛꯅꯤꯗ ꯑꯗꯨꯗꯒꯤ
ꯑꯗꯨꯗ ꯑꯃꯨꯛ ꯇꯥꯉꯥꯏ ꯐꯗꯅ ꯑꯃꯨꯛ ꯏꯁꯤꯡ ꯆꯥꯎꯁꯤꯜꯂꯛꯑꯒꯅ ꯗꯤꯌꯨ ꯆꯠꯂꯦ
ꯇꯦꯔꯤ ꯃꯦꯔꯤ ꯇꯠꯇꯦꯗꯤꯌꯨ ꯇꯥꯔꯤꯕꯅꯤ ꯅꯪ ꯄꯔꯣꯅꯦ ꯑꯗꯨꯅ ꯀꯣꯏꯕꯀ ꯍꯨꯟ ꯌꯥꯄꯣꯟꯇꯦ
ꯅꯪꯅ ꯄꯨꯊꯣꯛꯄꯒꯤ ꯄꯩꯁꯥꯗꯨꯒ ꯄꯨꯟꯅ ꯍꯥꯏꯗꯤ ꯅꯪꯅ ꯄꯨꯊꯣꯛꯑꯒ ꯄꯤꯈꯤꯕ ꯄꯩꯁꯥꯗꯨꯒ ꯋꯥꯟꯂꯨꯕꯗꯨꯒ ꯀꯩꯅꯣ ꯆꯞ ꯃꯥꯟꯅꯕꯒꯤ ꯐꯤꯕꯝꯗ ꯂꯥꯛꯑꯦꯕ ꯅꯪ ꯂꯦꯕꯔ ꯄꯩꯁꯥꯥ ꯅꯪꯅ ꯏꯁꯥꯒꯤ ꯈꯨꯠꯁꯨꯃꯜ ꯌꯥꯎꯁꯜꯂꯛꯑꯗꯤ ꯆꯞ ꯃꯥꯟꯅꯅ ꯑꯗꯨꯝ ꯇꯧꯗꯣꯏꯅꯦꯕ
ꯎꯝ ꯄꯥꯔꯣꯕ ꯈꯣꯏꯕꯗꯒꯤ ꯑꯍꯥꯟꯕꯩ ꯂꯨꯄꯥ ꯆꯥꯝꯃꯉꯥ ꯆꯥꯝꯃꯉꯥ ꯍꯥꯏꯔꯣꯅꯦ ꯀꯥꯔꯟ ꯊꯥꯗꯕꯤꯗ ꯁꯒꯝꯃꯗ ꯍꯥꯥ ꯂꯤꯁꯤꯡ ꯑꯃ ꯆꯥꯝꯃꯉꯥ ꯂꯩꯔꯦ ꯑꯍꯨꯝꯂꯛ ꯀꯣꯏꯕꯗ ꯑꯗꯨꯗꯒꯤ ꯑꯃꯨꯛ ꯍꯨꯜꯂꯛꯄꯒꯤ ꯑꯃꯨꯛ ꯑꯃꯨꯛ ꯅꯩꯔꯅꯤ ꯑꯗꯨ ꯍꯨꯜꯂꯛꯄꯗꯨꯗꯤ ꯑꯃꯨꯛ ꯄꯩꯁꯥꯗꯣ ꯍꯦꯟꯅ ꯆꯪꯁꯤꯜꯂꯅꯤ ꯍꯥꯏꯗꯤ ꯂꯩꯅꯥꯡꯅꯤꯅ ꯎꯝ ꯃꯣꯏꯗꯤ ꯒꯔꯤ ꯀꯟꯅ ꯊꯧꯕ ꯌꯥꯗ꯭ꯔꯕꯅꯤꯅ ꯎꯝ ꯑꯗꯨꯗꯒꯤ ꯑꯃꯨꯛ ꯑꯗꯨꯁꯨ ꯑꯅꯤꯔꯛꯅ ꯑꯣꯏꯕ ꯌꯥꯄꯣꯠꯇꯦ ꯑꯍꯨꯝꯂꯛ ꯈꯣꯏꯕꯒꯤ ꯆꯥꯟꯁ ꯂꯩꯔꯤꯅꯦ ꯑꯁꯤꯗꯤ ꯅꯥꯄꯤ ꯅꯨꯕꯤ ꯈꯔ ꯀꯟꯕ ꯑꯣꯏꯔꯗꯤ ꯑꯗꯨꯏ ꯑꯃꯨꯛ ꯍꯨꯜꯂꯦ ꯈꯜꯂꯣꯅꯦ ꯑꯗꯨꯗ ꯂꯤꯁꯤꯡ ꯑꯍꯨꯝꯃꯨꯛ ꯆꯪꯉꯦ ꯈꯜꯂꯣ ꯑꯗꯨꯗꯒꯤ ꯑꯃꯨꯛ ꯍꯨꯟꯕꯗꯒꯤ ꯐꯧꯗꯤꯗꯒꯤ ꯄꯩꯁꯥ ꯑꯗꯨꯗꯒꯤ ꯑꯗꯨꯗꯒꯤ ꯍꯥꯔꯒꯤ ꯄꯩꯁꯥ ꯑꯁ ꯄꯥꯊꯣꯛꯎꯕꯗꯒꯤꯕꯣ ꯑꯥ ꯌꯥꯧꯔꯗꯤ ꯀꯣꯏꯕꯗꯒꯤ ꯄꯦꯡꯕꯗꯒꯤ ꯂꯦꯕꯔꯗꯒꯤ
ꯁꯪꯒꯣꯝꯗ ꯃꯤ ꯄꯦꯡꯕꯗꯨ ꯐꯅꯌꯥꯝ ꯆꯠꯀꯅꯤꯅ ꯄꯩꯁꯥꯁꯨ
ꯑꯁ ꯌꯥꯝ ꯍꯧꯗꯕꯤꯗ ꯀꯔꯤ ꯍꯥꯏꯇꯥꯔꯦꯅꯦ ꯑꯩꯈꯣꯏꯒꯤ ꯎꯝ ꯃꯤ ꯇꯔꯥꯃꯨꯛ ꯍꯥꯏꯔꯣꯅꯦ
ꯁꯪꯒꯝ ꯑꯃ ꯃꯝꯒꯤ ꯃꯤ ꯇꯔꯥ ꯇꯔꯥ ꯄꯥꯔꯣꯅ ꯃꯤ ꯀꯨꯟꯊ꯭ꯔꯥ ꯂꯩꯔꯅꯦ
ꯑ ꯅ ꯅꯠꯇꯦꯗ ꯃꯤ ꯇꯔꯥꯗꯨꯕꯨ ꯂꯣꯏꯔꯦ ꯈꯜꯂꯣ ꯑꯗꯨꯑꯣꯏꯗꯤ ꯄꯩꯁꯥꯗꯣ ꯑꯔꯦꯝꯕꯗ ꯑꯔꯦꯝꯕꯗ ꯀꯩꯁꯨ ꯀꯥꯟꯅꯗꯕꯗ ꯆꯠꯂꯦ
ꯎꯝ ꯑꯗꯨ ꯂꯥꯛꯑꯅꯤ ꯍꯤꯗꯥꯛ ꯇꯤꯜ ꯇꯥꯕ ꯈꯣꯠꯄ ꯑꯗꯨꯒꯤꯃꯨꯛ ꯂꯥꯛꯑꯅꯤ
ꯑꯥ ꯂꯤꯁꯤꯡ ꯇꯔꯥ ꯍꯦꯟꯅ ꯆꯠꯄꯅꯦꯃꯤ ꯍꯧꯖꯤꯛꯇꯤ ꯑꯃꯨꯛ ꯍꯥꯟꯅꯗꯤ ꯃꯤꯅ ꯆꯩꯅꯔꯤꯉꯩꯗꯗꯤ ꯈꯔꯕꯨ ꯐꯩꯗꯤ ꯃꯦꯆꯤꯟꯒꯤ ꯃꯦꯆꯤꯟ ꯆꯤꯟ ꯉꯥꯇ ꯊꯣꯛꯂꯛꯑꯕꯅꯤꯅ
ꯁꯪꯉꯝꯗ ꯁꯪꯉꯝꯗ ꯂꯤꯁꯤꯡ ꯃꯔꯤꯒꯤ ꯆꯥꯡ ꯂꯥꯛꯑꯅꯤꯁꯦ ꯈꯥꯎꯕꯗ ꯇꯪꯗ ꯃꯔꯤ ꯑꯍꯨꯝ ꯇꯔꯥꯅꯤꯊꯣꯏ ꯂꯩꯒꯂꯦ ꯈꯥꯎꯗꯗꯤ ꯌꯩꯕꯗꯁꯨ ꯑꯗꯨꯝ ꯂꯥꯛꯑꯅꯤ
ꯑꯗꯨꯗꯒꯤ ꯊꯛ ꯊꯛꯄ ꯆꯥꯕꯒꯤ ꯑꯃꯨꯛ
ꯄꯨꯟꯅ ꯑꯩꯈꯣꯏꯅ ꯄꯩꯁꯥ ꯑꯗꯨ ꯄꯨꯟꯅ ꯄꯨꯊꯣꯛꯑꯒ ꯋꯥꯟꯕ ꯉꯝꯗꯦ ꯍꯥꯏꯕꯗꯨꯒꯤ ꯋꯥ ꯈꯛꯇꯅꯦꯕ
ꯃꯥꯅꯦ ꯃ ꯃ ꯃꯆꯤꯠ ꯃꯆꯤꯠ
ꯑꯩꯈꯣꯏꯅ ꯃꯆꯤꯠ ꯃꯆꯤꯠ ꯄꯨꯊꯣꯛꯈꯤꯕꯗꯨꯒꯤ ꯁꯨꯝ ꯈꯪꯍꯧꯗꯕ ꯄꯨꯟꯅ ꯐꯧꯗꯣ ꯀꯥꯔꯛꯑꯦ ꯍꯥꯏꯕꯅꯤ ꯍꯧꯖꯤꯛꯀꯤꯖꯤꯅ ꯄꯨꯟꯅ ꯄꯩꯁꯥ ꯄꯨꯊꯣꯛꯑꯒ ꯄꯨꯟꯅ ꯑꯗꯨꯝ ꯀꯥꯔꯛꯄꯒ ꯆꯞ ꯃꯥꯟꯅꯩꯕ ꯑꯗꯨꯝ ꯑꯩꯈꯣꯏꯅ ꯂꯩꯇꯕꯒꯤ ꯃꯆꯤꯠ ꯃꯆꯤꯠ ꯑꯗꯨꯝ ꯄꯨꯊꯣꯛꯈꯤꯕꯒꯤ ꯈꯪꯗꯕ ꯋꯥꯅꯦꯕ
ꯑꯗꯨꯅ ꯐꯕꯅꯤ ꯀꯥꯟ ꯀꯥꯅꯕꯣ
ꯐꯧ ꯋꯥꯟꯕꯅ ꯐꯩꯌꯦ ꯕꯦꯛ ꯑꯃ ꯋꯥꯜꯂꯨꯔꯒ ꯌꯥ ꯌꯥ ꯆꯥꯕꯅ ꯑꯗꯨꯅ ꯈꯋꯥꯏ ꯁꯦꯞꯅꯤ ꯇꯉꯥꯏ ꯐꯗꯕ ꯍꯣꯏ ꯏꯁꯥꯒꯤ ꯑꯣꯏꯇꯥꯔꯒꯗꯤ ꯁꯪꯉꯝ ꯑꯃ ꯑꯅꯤꯒꯨꯝꯕ ꯆꯥꯕ ꯌꯥꯕꯀꯣ
ꯎꯝ ꯑꯖꯦ ꯑꯩꯒꯤ ꯑꯩꯒꯤ ꯎꯔꯤꯗꯣ ꯑꯩꯅꯝ ꯁꯦꯟꯅꯔ ꯎꯕꯗꯀꯣ ꯁꯦꯟꯅꯔꯒ ꯎꯕꯗ ꯑꯃꯨꯛ ꯑꯥ ꯁꯒꯝꯁꯨ ꯐꯥꯗꯦ ꯁꯒꯝꯁꯨ ꯍꯣꯢ ꯈꯔ ꯐꯥꯕ ꯐꯥꯗꯕ ꯑꯗꯨ ꯀꯨꯟꯒ ꯍꯨꯝꯗꯣꯏ ꯀꯨꯟꯒ ꯃꯔꯤ ꯃꯉꯥ ꯃꯨꯛ ꯊꯣꯛꯑꯦ ꯍꯥꯢꯕꯔꯤꯠ ꯈꯔ ꯌꯥꯟꯁꯤꯜ ꯂꯒ ꯆꯥꯛꯍꯥꯎ ꯊꯣꯡꯑꯔꯣꯢ ꯑꯗꯨꯗꯤ ꯑꯈꯣꯏ ꯍꯧꯖꯤꯛꯇꯤ ꯍꯥꯟꯅꯗꯤ ꯑꯍꯨꯝ ꯆꯪꯉꯝꯃꯤ ꯑꯃꯃꯨꯛ ꯍꯥꯞꯀꯠꯂꯛꯑꯦ ꯃꯔꯤ ꯆꯥꯕ ꯂꯦꯝꯃꯦꯕ
ꯎꯝ
ꯑꯗꯒꯤ
ꯑꯩꯈꯣꯏ ꯃꯔꯤ ꯆꯥꯕꯗ ꯐꯧꯕꯣꯠ ꯇꯔꯥꯃꯉꯥꯅ ꯂꯣꯛ ꯐꯕꯣꯠ ꯀꯨꯟ ꯇꯔꯥꯃꯉꯥꯗ ꯑꯗꯨꯝ ꯑꯣꯛꯑꯝꯒꯅꯤꯗ
ꯍꯣꯢ ꯑꯗꯨꯗꯒꯤ ꯑꯃꯨꯛ ꯑꯈꯣꯏꯒꯤ ꯆꯦꯡꯌꯦꯟꯗꯣ
ꯎꯝ
ꯆꯤꯡꯌꯦꯟꯗꯨ ꯑꯗꯨꯨꯝ ꯌꯦꯜꯂꯛꯄꯅꯤꯅ ꯂꯦꯝꯃꯦꯕ ꯆꯥꯕ ꯑꯁ ꯂꯦꯝꯕ ꯐꯧꯕꯣꯔꯥ ꯃꯉꯥꯒ ꯂꯦꯝꯕ ꯌꯥꯎꯏ ꯇꯔꯨꯛ ꯇꯔꯦꯠꯀ ꯂꯦꯝꯕ ꯌꯥꯎꯑꯦꯕ ꯗꯨꯝ ꯖꯥꯂꯛꯑꯒ ꯑꯗꯨꯝ ꯆꯦꯡꯌꯦꯟ ꯆꯥꯔꯛꯄꯅꯤꯅ
ꯑꯩꯗꯤ ꯐꯧ ꯍꯥꯎꯕꯩ ꯅꯠꯇꯕꯀꯣ ꯀꯩꯅꯣ ꯇꯧꯔꯒ ꯐꯧ ꯁꯉꯝ ꯑꯅꯤꯒꯨꯝꯕ ꯎꯔꯦꯅ ꯈꯜꯂꯖꯨꯅꯦ ꯑꯗꯩ ꯁꯉꯝ ꯑꯃꯅ ꯑꯍꯥꯎꯕ ꯑꯃ ꯊꯥꯔꯦ ꯁꯉꯝ ꯑꯃꯅ ꯀꯩꯅꯣꯒꯤ ꯑꯃ ꯂꯩꯗꯥꯢꯅꯦ ꯍꯧꯖꯤꯛꯀꯥꯟꯒꯤ ꯌꯥꯝ ꯊꯣꯛꯄꯤ ꯍꯥꯎꯇꯕꯤꯗꯣ
ꯎꯝ ꯍꯥꯏꯕꯤꯠꯇꯣ
ꯑ ꯍꯥꯢꯕꯔꯤꯠꯇꯣ ꯊꯥꯕ ꯑꯗꯨꯑꯣꯏꯇꯥꯗꯤ ꯌꯥꯟꯖꯕꯗꯣ ꯃꯤꯛꯁ ꯇꯧꯔ ꯍꯥꯞꯈ꯭ꯔ ꯂꯣꯏꯔꯣ ꯌꯥꯟꯖꯕꯗꯣ ꯆꯞ ꯃꯥꯅꯩ ꯇꯦꯔꯤ ꯃꯦꯔꯤ ꯇꯥꯏꯗꯅ ꯑꯗꯨꯝ ꯑꯩꯗꯤ ꯋꯥꯠꯇꯅꯕ ꯄꯩꯍꯧꯔꯒ ꯂꯣꯏꯔꯦ ꯑꯗꯨ ꯈꯛꯇꯅꯦꯕ ꯑꯩꯗꯤ
ꯑꯩꯖꯨꯅꯦ ꯑꯗꯨꯃꯥꯏꯅ ꯇꯧꯔꯤꯅꯦ ꯆꯥꯛ ꯑꯍꯥꯎꯕ ꯍꯥꯏꯗꯤ ꯑꯍꯥꯎꯕꯗꯣ ꯑꯗꯨ ꯇꯧꯒꯦ ꯇꯧꯔ ꯃꯇꯨꯡꯗ ꯍꯥꯢꯕꯔꯤꯠ ꯐ ꯐꯩꯗꯣꯝ ꯑꯅꯤ ꯌꯥꯜꯂꯦ
ꯑꯥ ꯍꯥꯏꯗꯤ ꯑꯗꯨꯝ ꯃꯥꯢꯅ ꯌꯥꯟꯕ ꯉꯝꯗꯣꯏ ꯑꯣꯏꯇ꯭ꯔꯥꯗꯤ ꯋꯥꯂꯨꯕ ꯆꯞ ꯃꯥꯟꯅꯩ ꯑꯩꯈꯣꯏꯅ ꯁꯨꯄ꯭ꯔꯗꯩꯗꯤ ꯑꯗꯨꯅꯗꯤ ꯈꯤꯇꯪ ꯍꯥꯎꯅꯤꯗꯅ
ꯎꯝ ꯑꯦ ꯑꯩꯗꯤ ꯑꯗꯨꯒꯤ ꯃꯊꯛꯇꯨꯗ ꯁꯨꯄꯔ ꯌꯥꯟꯁꯤꯜꯂꯤꯅꯤ ꯀꯩꯅꯣ
ꯑꯁ ꯌꯥꯟꯗ꯭ꯔꯒꯁꯨ ꯍꯥꯏꯕꯤꯠꯇꯨꯒ ꯁꯨꯄꯔꯗꯨꯒ ꯍꯥꯏꯕꯤꯠꯇꯨꯅꯗꯤ ꯈꯤꯇꯪꯗꯤ ꯐꯅꯦꯕꯀꯣ ꯍꯥꯏꯗꯤ ꯑ ꯍꯥꯏꯗꯤ ꯑꯩꯈꯣꯏ ꯑꯩꯈꯣꯏ ꯁꯤ ꯂꯩꯕꯥꯛ ꯂꯩꯍꯥꯎ ꯐꯒꯔꯕꯅꯤꯅ ꯑꯗꯨꯝ ꯍꯥꯎꯅꯦꯕ ꯈꯔꯗꯤ ꯑꯗꯨꯝ
ꯑꯔꯨꯞ ꯐꯧ ꯐꯧꯕꯗ ꯃꯑꯣꯡ ꯇꯥꯅ ꯐꯧꯔꯒ ꯂꯣꯏꯔꯦ
ꯑꯗꯨꯃꯥꯏꯅ ꯃꯤꯛꯁ ꯇꯧꯔꯒ ꯍꯥꯞꯄꯗ ꯃꯤꯛꯁ ꯇꯧꯔꯒ ꯍꯥꯞꯆꯤꯟꯈꯒ ꯑꯗꯨꯝ ꯀꯣꯠ ꯀꯣꯠ ꯑꯗꯨꯝ ꯋꯥꯠꯇ꯭ꯔꯒ ꯂꯣꯢꯔꯦꯕ ꯑꯗꯨꯝ ꯑꯐꯕꯗꯨꯒ ꯍꯥꯏꯕꯔꯤꯠꯇꯨꯒ ꯌꯥꯅꯕꯗ ꯑꯗꯨꯝ ꯆꯥꯛ ꯏꯆꯥ ꯑꯗꯨꯝ ꯍꯥꯎꯅꯦꯕ ꯑꯗꯨꯝ ꯌꯥꯟꯕꯒꯤ ꯇꯥꯏꯞ ꯇꯧꯅꯦꯕ ꯑꯗꯨꯝ
ꯑꯁ ꯆꯍꯤꯃꯗꯤ ꯑꯩ ꯆꯍꯤꯃꯗ ꯗ꯭ꯌꯨ ꯇꯥꯏꯅꯦ ꯑꯩꯅ ꯊꯝꯃꯤ ꯐꯧꯗꯣ ꯀꯔꯤ ꯍꯥꯏꯇꯥꯔꯦ ꯑꯩꯈꯣꯏꯒꯤ ꯅꯣꯡ ꯆꯨꯔꯛꯇꯅ ꯐꯧ ꯌꯨꯁꯟꯗꯅ ꯃꯇꯣꯟ ꯆꯣꯡꯊꯠꯂꯛꯇꯅ ꯐꯧ ꯕꯣꯔꯥ ꯑꯍꯨꯝ ꯍꯣꯏ
ꯐꯥꯖꯟꯅ ꯆꯥꯅꯕꯁꯦ ꯆꯥꯅꯕ ꯋꯥꯠꯄꯩ ꯑꯣꯢꯔꯝꯅꯤ ꯃꯤꯁꯦ ꯋꯥꯠꯇꯦꯕ ꯏꯟꯖꯥꯡ ꯅꯥꯄꯤꯗꯨꯗꯤ ꯑꯃꯗꯩ ꯑꯃ ꯑꯃꯗꯩ ꯑꯃ ꯀꯩꯁꯨꯝ ꯌꯥꯝ ꯀꯟꯅ ꯄꯩꯁꯥꯗꯣ ꯆꯪꯕꯗꯣ ꯑꯣꯏꯗꯦꯗꯅ
ꯎꯝ ꯑꯗꯨꯗ ꯁꯦꯝꯃꯗꯤ ꯏꯕꯣ ꯖꯤꯒꯥꯥꯃꯨꯛ ꯂꯩꯔꯦ ꯑꯃ ꯃꯨꯛ ꯂꯩꯔꯦ ꯏꯃꯩꯃꯩ ꯅꯣꯡꯃꯔꯛꯇꯨꯗ ꯈ꯭ꯋꯥꯏꯗꯩ ꯋꯥꯕꯗꯤꯕꯣ ꯍꯟꯗꯛ ꯐꯅ ꯋꯥꯏꯑꯦ ꯐꯧꯁꯦ ꯊꯝꯕꯁꯦ ꯂꯣꯏ ꯅꯤꯡꯈꯥꯏꯔꯛꯑꯕ
ꯎꯝ ꯅꯣꯏ ꯑꯥꯗ ꯐꯧ ꯂꯩ ꯍꯧꯔꯤꯕꯣ
ꯂꯩꯍꯧꯗ꯭ꯔꯦꯗ ꯑꯩ ꯆꯍꯤ ꯀꯌꯥ ꯁꯨꯔꯦ ꯌꯦꯡꯉꯨꯅꯦ ꯂꯧ ꯎꯔꯛꯇ꯭ꯔꯕ
ꯐꯧ ꯂꯩꯕ ꯀꯥꯡꯕꯨꯗꯤ ꯀꯜꯂꯝꯒꯅꯤꯍꯦ
ꯑ ꯇꯜꯂꯦ ꯑꯦ ꯐꯧꯒꯗꯤ ꯂꯣꯏ ꯇꯥꯏꯊꯣꯛꯅꯔ